ꯇꯥꯗ꯭ꯔꯕꯣ
ꯍꯜꯂꯣ ꯇꯥꯔꯦ ꯇꯥꯔꯕꯣ
ꯇꯥꯔꯦ ꯅꯪ ꯌꯥꯝ ꯀꯨꯏꯅ ꯆꯪꯉꯤꯅ
ꯅꯠꯇꯤꯔꯦꯡꯗ ꯁꯨꯡꯗ ꯆꯠꯇꯤ ꯇꯨꯃꯤꯟꯅ ꯑꯗꯨꯝ ꯂꯩꯌꯦ ꯑꯗꯣ ꯑꯩꯁꯨ ꯀꯣꯡꯉꯛꯕ ꯅꯦꯠꯋꯥꯛꯅꯔ ꯈꯪꯗꯦ ꯑꯗ ꯃꯩ ꯌꯨꯝꯒꯤꯁꯨ ꯇꯨ ꯃꯩ ꯂꯥꯝꯗꯕ
ꯑ ꯑꯩꯈꯣꯏꯁꯨ ꯃꯩ ꯂꯥꯛꯑꯝꯗꯦ ꯍꯧꯖꯤꯛꯇ ꯂꯥꯛꯇ ꯉꯥꯏꯔꯤ ꯆꯞ ꯃꯥꯟꯅꯩ
ꯀꯈꯣꯏꯁꯨ ꯂꯥꯛꯇꯦ ꯏꯁꯩ ꯃꯈꯣꯟꯒ ꯇꯥ ꯂꯥꯛꯄ꯭ꯔꯣ ꯑꯩꯒꯤ ꯚꯣꯏꯁꯁꯦ ꯅꯠꯇꯕ ꯑꯇꯣꯞꯄ ꯇꯥꯕ꯭ꯔꯥꯕ
ꯎꯝ ꯑꯍꯥꯟꯕꯁ ꯈꯤꯇꯪ ꯇꯥꯔꯝꯒꯨꯝ ꯇꯧꯋꯦ
ꯁꯣꯝꯅꯥ ꯊꯥꯕ ꯑꯗꯨꯒꯤ ꯑꯗꯣ ꯉꯁꯥꯏ ꯊꯥꯔꯛꯑꯦ ꯑꯗ ꯎꯝ ꯗꯣꯁꯨꯣꯔꯥꯎꯖꯌꯥ
ꯅꯨꯡ ꯍꯥꯡꯈꯔꯦ ꯃꯔꯤꯛ ꯃꯔꯤꯛ ꯃꯔꯤꯛꯇꯪ ꯇꯥꯔꯝꯃꯤ
ꯑꯩꯁꯤ ꯃꯔꯤꯛ ꯃꯔꯤ ꯈꯤꯇꯪ ꯅꯪꯉꯦ ꯌꯨꯝ ꯌꯧꯔꯦ ꯑꯗꯨꯒ ꯑꯃꯨꯛ ꯍꯣꯔꯦꯟꯗꯒꯤꯩ ꯑꯃꯨꯛ ꯏꯕ ꯈꯣꯠꯄ ꯑꯃꯨꯛ ꯍꯧꯔꯗꯣꯏꯅꯦ ꯑꯗꯣ ꯉꯁꯤꯗꯤ ꯍꯧꯖꯤꯛ ꯅꯨꯡꯗꯥꯡ ꯋꯥꯏꯔꯝꯒꯤ ꯆꯣꯡꯗꯤ ꯃꯇꯝ ꯌꯧꯔꯛꯇ꯭ꯔꯤꯕ ꯋꯥꯠꯂꯤꯕ
ꯎꯝ ꯉꯥꯏꯍꯥꯛ ꯉꯜꯂꯤꯌꯦ ꯌꯥꯈꯤꯅꯤ
ꯎꯝ ꯃꯁꯤꯗꯤ ꯑꯆꯥꯥꯄꯣꯠ ꯀꯩꯅꯣ ꯇꯧꯗ꯭ꯔꯕ ꯄꯦꯛꯀꯦꯠ ꯍꯥꯟꯗ꯭ꯔꯕ
ꯉꯗꯤ ꯑꯆꯥꯄꯣꯠ ꯄꯦꯀꯦꯠ ꯍꯥꯟꯗ꯭ꯔꯦ ꯃꯣꯏ ꯊꯕꯛ ꯁꯨꯕ ꯃꯌꯥꯝ ꯂꯥꯛꯑꯦꯕꯀꯣ
ꯎꯝ
ꯑꯗꯨꯒꯤ ꯃꯣꯏꯁꯦ ꯑꯩꯈꯣꯏꯒꯤ ꯃꯈꯥꯒꯤ ꯒ꯭ꯔꯦꯠ ꯕꯦꯟ ꯂꯥꯛꯄꯒꯤ ꯃꯣꯏ ꯎꯄꯥꯛ ꯈꯔ ꯋꯥꯠꯄ ꯑꯗꯨꯒꯤ ꯎꯄꯥꯛ ꯋꯥꯠꯄꯗꯣ ꯑꯩꯈꯣꯏꯒꯤ ꯊꯣꯡꯒꯥꯟꯒꯤ ꯗ꯭ꯔꯦꯟ ꯆꯜꯂꯤꯗꯅ ꯑꯗꯨꯒꯤ ꯗ꯭ꯔꯦꯟ ꯗ꯭ꯔꯦꯟ ꯆꯟꯕꯗꯨꯗꯒꯤ ꯃꯣꯏꯒꯤ ꯗ꯭ꯔꯦꯟ ꯆꯟꯕꯗꯣ ꯂꯣꯏꯦ ꯅꯤꯅ ꯎꯄꯥꯛꯇꯨ ꯗ꯭ꯔꯦꯟ ꯆꯟꯕꯒꯤꯗ ꯑꯗꯨꯝ ꯍꯥꯞꯄꯒ ꯂꯩꯔꯤꯕ ꯑꯗꯨꯅ ꯑꯗꯨꯒꯤꯗꯣ ꯁꯤꯗꯣꯛꯄꯗꯣ ꯉꯥꯏꯍꯥꯛ ꯌꯥꯎꯃꯤꯟꯅꯔꯨꯔꯦ ꯃꯣꯏꯒ ꯁꯤꯗꯣꯛꯃꯤꯟꯅꯔꯨꯔꯦ ꯑꯗꯨꯒ ꯊꯥꯡꯖꯜꯂꯛꯑꯦ ꯑꯗꯨꯒ ꯃꯣꯏ ꯍꯧꯖꯤꯛ ꯌꯣꯠ ꯀꯩꯀꯔꯥ ꯀꯛꯑꯒ ꯁꯦꯝꯗꯣꯏꯒꯤ ꯇꯧꯏꯤ ꯌꯥꯝ ꯀꯟꯅ ꯑꯗꯨ ꯉꯥꯏꯍꯥꯛ ꯌꯥꯎꯔꯝꯕꯅꯦ ꯑꯩꯁꯨ ꯍꯨꯃꯥꯡ ꯁꯧꯕꯅ ꯂꯣꯏꯔꯦꯅ ꯐꯦꯟ ꯌꯥꯏꯔꯝꯕꯅꯤ
ꯃꯩ ꯃꯃꯤꯗ ꯍꯪꯉꯕ ꯑꯃ ꯑꯩꯅ ꯑꯆꯥꯄꯣꯠ ꯗ꯭ꯔꯦꯖꯟ ꯑꯅꯤ ꯅꯠꯇ꯭ꯔ ꯑꯍꯨꯝ ꯂꯧꯒꯦ ꯍꯥꯏꯕꯗꯣ ꯀꯩ ꯍꯥꯏꯅꯔꯒꯦ
ꯑꯣ ꯉꯁꯤꯒꯤꯗꯤ ꯃꯣꯏ ꯂꯣꯏꯅꯃꯛ ꯄꯤꯊꯣꯛꯈ꯭ꯔꯦ ꯍꯥꯏꯌꯦꯕꯀꯣ ꯑꯩ ꯉꯁꯥꯏ ꯍꯥꯏꯕꯅꯦꯕ ꯑꯗꯨꯗ ꯍꯌꯦꯡꯕꯨꯗꯤ ꯅꯪꯅ ꯑꯗꯨꯝ ꯂꯥꯛꯑꯒ ꯑꯗꯨꯝ ꯂꯧꯕ ꯌꯥꯅꯤ ꯍꯌꯦꯡ ꯄꯨꯡ ꯇꯔꯥꯃꯥꯊꯣꯏꯒꯤ ꯑꯗꯨ꯭ꯋꯥꯏꯗ ꯌꯥꯅꯤ ꯍꯥꯏꯕꯅꯦꯕ ꯑꯌꯨꯛꯇ ꯍꯧꯔꯀꯥꯟꯗ ꯌꯥꯝ ꯉꯟꯕꯗꯤ ꯄꯤꯕꯗꯤ ꯉꯝꯃꯣꯏꯅ ꯍꯥꯏꯕꯅꯦꯕ
ꯑꯣ ꯑꯗꯨ ꯑꯣꯏꯇꯥꯔꯗꯤ ꯍꯌꯦꯡ ꯏ ꯆꯥꯛ ꯏꯁꯤꯡ ꯆꯥꯕ ꯂꯣꯏꯔꯀꯥꯟꯗ ꯑꯌꯨꯛꯀꯤꯗ ꯑꯗꯨꯗ ꯂꯧꯕ ꯂꯥꯛꯑꯒꯦ ꯑꯗꯨꯒ ꯑꯗ ꯑꯩꯀꯅ ꯇꯧꯕ ꯌꯥꯎꯋꯦ ꯍꯥꯏꯕ ꯑꯩꯈꯣꯏꯒꯤ ꯃꯔꯤ ꯃꯇꯥꯒꯤ ꯑꯃ ꯂꯝꯗ ꯆꯔ ꯈꯤꯗꯧꯕ ꯌꯥꯎꯋꯦꯕꯀꯣ ꯑꯗꯨꯅ ꯃꯥꯒꯤ ꯍꯥꯞꯀꯤ ꯇꯧꯕꯅꯦꯕ ꯑꯁꯣꯝ ꯃꯄꯥꯟ ꯂꯝꯗꯗꯤ ꯑꯩꯈꯣꯏ ꯃꯅꯤꯄꯨꯔ ꯁꯨꯃꯥꯏꯅ ꯁꯨꯡꯖꯕ ꯄꯣꯠꯁꯦ ꯐꯪꯗꯕꯅꯤꯅ ꯑꯗꯗꯤ ꯃꯄꯥꯟ ꯂꯝꯗꯗꯤ ꯄꯨꯛꯆꯥꯗ ꯆꯥꯅꯤꯡꯉꯤꯗꯅ
ꯃꯥꯅꯤ ꯃꯥꯅꯤ ꯑꯩꯈꯣꯏꯁꯨ ꯍꯟꯗꯛ ꯆꯠꯄꯗ ꯑꯩ ꯍꯟꯗꯛ ꯒꯧꯍꯥꯇꯤꯗ ꯑꯅꯥꯕꯒꯤ ꯆꯠꯄꯗꯣ ꯑꯗꯨꯗꯅꯦ ꯃꯣꯏꯒꯤ ꯑꯩꯈꯣꯏꯒꯤ ꯑꯥꯗ ꯅꯔꯁ ꯑꯣꯏꯕ ꯈꯪꯅꯕ ꯂꯩꯌꯦꯕꯀꯣ ꯗꯥꯎꯟ ꯇꯥꯎꯟ ꯍꯣꯁꯄꯤꯇꯥꯜꯗ ꯃꯣꯏꯒꯤ ꯅꯔꯁꯁꯤꯡꯒꯤ ꯀꯩ ꯍꯥꯏꯇꯥꯔꯦ ꯁꯨꯄ꯭ꯔꯤꯟꯇꯦꯟꯗꯦꯟꯗꯣ ꯈꯪꯅꯩꯕ ꯑꯗꯨꯗ ꯑꯩꯈꯣꯏ ꯂꯥꯛꯇꯣꯔꯦ ꯍꯥꯏꯕꯗꯨꯗꯣ ꯑꯗꯨꯗꯤ ꯋꯥꯇꯤꯟ ꯄꯨꯔꯛꯑꯣꯅ ꯋꯥꯇꯤꯟ ꯄꯨꯕꯤꯔꯛꯑꯣꯅ ꯍꯥꯏ ꯑꯗꯨꯃꯥꯏꯅ ꯑꯩꯈꯣꯏ ꯄꯨꯔ ꯆꯠꯂꯦꯕ ꯃꯣꯏ ꯑꯗꯨꯝ ꯄꯥꯝꯕ ꯑꯣꯏꯕꯅꯦ ꯋꯥꯇꯤꯟꯁꯦ ꯑꯗꯨꯝ ꯑꯩꯈꯣꯏꯁꯨ ꯑꯗꯨꯝ ꯌꯣꯟꯕꯁꯨ ꯑꯗꯨꯝ ꯅꯨꯡꯉꯥꯏꯑꯕ ꯑꯩꯈꯣꯏꯁꯨ ꯆꯍꯤꯗ ꯍꯥꯎꯔꯤꯁ
ꯑ ꯋꯥꯇꯦꯜ ꯀꯩꯅꯣꯗꯤ ꯌꯥꯝ ꯍꯧꯥꯎꯔꯝꯒꯅꯤ ꯍꯦꯛ ꯁꯨꯝ ꯍꯦꯛ ꯇꯥꯎꯗ ꯉꯥꯏꯔꯤꯉꯩ ꯂꯣꯏꯕ ꯀꯨꯏꯗ꯭ꯔꯤꯉꯩꯒꯤꯗꯣ ꯑꯅꯤ ꯍꯧꯥꯎꯔꯝꯗꯧꯗꯤ ꯃꯥꯜꯂꯦ ꯐꯣꯡ ꯐꯣꯡ ꯁꯥꯔꯒ
ꯑꯗꯨꯗꯤ ꯃꯁꯥꯅ ꯇꯥꯕꯅꯦ ꯑꯗꯨꯝ ꯍꯦꯟꯕ ꯇꯥꯕꯅꯤ ꯀꯩꯅꯣ ꯍꯧꯗ ꯉꯥꯏꯔꯤꯉꯩ ꯄꯣꯠ ꯁꯥꯔꯤꯉꯩ ꯍꯥꯏꯕꯁꯤꯗꯤ ꯈꯨꯗꯤꯡꯃꯛ ꯂꯣꯏ ꯍꯥꯎꯋꯤꯗꯅꯀꯣ ꯍꯥꯎꯁꯨ ꯍꯥꯎꯋꯦꯕ ꯑꯗꯣ ꯑꯩꯈꯣꯏꯗꯤ ꯁꯨꯝ ꯃꯅꯝ ꯃꯍꯥꯗꯨꯣ ꯑꯗꯨꯝ ꯅꯨꯡꯇꯤ ꯏꯨꯝꯅ ꯂꯩꯔꯕꯅꯤꯅꯅꯦ ꯊꯣꯏꯅ ꯆꯥꯅꯤꯡꯕ ꯄꯣꯛꯇ꯭ꯔꯦꯗ ꯁꯤꯡꯖꯨꯒꯨꯝꯕ ꯁ ꯊꯨꯔꯀꯥꯟꯗꯒ ꯈꯔ ꯍꯥꯞꯄꯦ ꯕꯨꯖꯤꯌꯥꯒꯨꯝꯕ ꯀꯩꯒꯨꯝꯕ ꯑꯗꯣ ꯑꯗꯨꯝ ꯑꯗꯨꯕꯨꯗꯤ ꯑꯗꯨꯁꯨ ꯑꯗꯨꯝ ꯍꯥꯎꯋꯦꯕ ꯍꯥꯎꯕꯗꯤ
ꯑꯗꯒꯤ ꯁꯤꯡꯖꯨꯗꯁꯨ ꯑꯗꯨꯝ ꯋꯥꯇꯤꯟꯗꯣ ꯃꯇꯦꯛ ꯃꯇꯦꯛ ꯊꯨꯗꯦ ꯑꯗꯨ ꯍꯥꯞꯀ ꯁꯤꯡꯖꯨ ꯅꯣꯏꯕꯗ ꯍꯥꯞꯄꯁꯨ ꯆꯥꯕꯁꯨ ꯑꯗꯨꯝ ꯍꯧꯒꯅꯤ
ꯍꯥꯎꯋꯦ ꯍꯥꯎꯋꯦ ꯑꯗꯨꯅꯦꯅ ꯍꯥꯏꯁ ꯍꯥꯎꯋ°ꯕ ꯃꯤ ꯊꯋꯥꯏꯒꯤ ꯁꯤꯡꯖꯨ ꯁꯨꯔꯒ ꯍꯥꯞ ꯅꯅꯥꯅꯕ ꯂꯩ ꯂꯥꯛꯏ ꯀꯩꯅꯣ
ꯀꯩꯅꯣꯗ ꯑꯍꯥꯕꯤ ꯈꯥꯏꯗꯣ ꯑꯗꯨꯗ ꯍꯥꯎꯕꯅꯦ ꯀꯣꯕꯤ ꯃꯅꯥꯒꯗꯤ ꯍꯩꯕꯤ ꯃꯅꯥꯒ ꯁꯨꯝ ꯀꯣꯠꯂ ꯆꯥꯕ ꯑꯍꯥꯕꯤꯗꯨꯁꯨ
ꯅꯪꯅ ꯑꯃꯨꯛ ꯅꯤꯡꯁꯤꯡꯉꯦ ꯑꯍꯥꯕꯤꯗꯣ ꯉꯍꯥꯟ ꯑꯩꯈꯣꯏ ꯀꯩꯅꯣꯒꯤ ꯃꯃꯥꯟꯂꯣꯒꯤ ꯑꯩꯈꯣꯏ ꯗꯥꯕꯣꯝꯗꯣ ꯃꯣꯏꯒꯤ ꯃꯣꯏꯒꯤ ꯍꯥꯏꯗꯔꯦ ꯃꯥꯒꯤ ꯉꯍꯥꯟ ꯃꯥꯒꯤ ꯌꯨꯝ ꯑꯃ ꯇꯥꯞꯊꯣꯛꯄꯗꯣ ꯁꯪꯒꯥꯕꯒꯤꯅꯤꯅ ꯑꯩꯈꯣꯏ ꯕꯦꯝꯃ ꯆꯠꯂꯦꯕꯀꯣ ꯃꯃꯤꯗꯤ ꯆꯠꯇ꯭ꯔꯦꯅ ꯃꯁꯥ ꯅꯨꯡꯉꯥꯏꯇꯦꯅ ꯑꯗ ꯕꯦꯝꯃ ꯑꯃ ꯂꯧ ꯆꯠꯄꯗ ꯑꯍꯥꯕꯤꯗ ꯄꯦꯛꯀꯦꯠ ꯄꯦꯛꯀꯦꯠꯇꯣ ꯐꯅꯌꯥꯝ ꯍꯥꯞꯄꯛꯑꯦ ꯉꯍꯥꯟꯗ ꯌꯥꯝ ꯑꯃꯨꯛ ꯆꯥꯗ꯭ꯔꯤ ꯑꯩꯅ ꯍꯧꯖꯤꯛꯇ ꯏꯆꯥꯅꯨꯄꯤꯗ ꯑꯍꯥꯕꯤ ꯂꯩꯖꯦ ꯅꯣꯏ ꯑꯝꯇ ꯆꯥꯊꯣꯛꯇ꯭ꯔꯦ ꯄꯥꯃꯨꯏꯅꯦꯅ ꯇꯧꯕꯗꯨꯗ ꯑꯗꯨꯗꯤ ꯃꯤꯃꯤ ꯈꯔ ꯂꯩꯔꯨꯈꯤꯒꯦꯅ ꯃꯤꯃꯤ ꯈꯔ ꯂꯩꯔꯨ ꯅꯤ ꯁꯤꯡꯖꯤ ꯁꯨꯗꯣꯏ ꯅꯤ ꯍꯥꯏꯕꯗꯨ ꯂꯣꯏꯁꯤꯟꯗꯣꯏꯅꯤ ꯑꯗꯨꯒ ꯆꯥꯗꯣꯏꯅꯦ ꯇꯧꯍꯧꯔꯤꯕꯅꯤ ꯅꯪꯅ ꯆꯞ ꯆꯥꯅ ꯄꯥꯜꯂꯛꯄꯩ ꯋꯥꯅꯤꯗ ꯑꯩꯁꯨ ꯆꯥꯅꯤꯡꯉꯦ ꯑꯗꯩꯩꯗꯅꯦ ꯎꯝ ꯑꯩꯁꯨ ꯆꯥꯅꯤꯡꯕ ꯑꯗꯩꯗ ꯑꯩꯗꯤ ꯃꯣꯔꯣꯛ ꯆꯥꯕꯁꯦ ꯄꯨꯛ ꯌꯥꯝ ꯁꯧꯒꯠꯂꯦꯕ ꯑꯍꯥꯕꯤꯒꯨꯝꯕꯁꯤꯗꯤ ꯃꯣꯔꯣꯛ ꯑꯗꯨꯝ ꯌꯥꯝ ꯊ ꯉꯩꯗꯅꯀꯣ ꯑꯗꯨꯒꯤ ꯆꯥꯕꯗꯨ ꯀꯤꯕ ꯃꯥꯒ ꯆꯥꯟꯅꯕꯁꯦ ꯀꯣꯕꯤ ꯇꯤꯜꯍꯧ ꯃꯔꯣꯏ ꯃꯄꯥꯡꯒ ꯇꯧꯔꯒ ꯆꯥꯕ ꯌꯥꯝ ꯍꯥꯎꯕꯅꯦ
ꯃꯣꯔꯣꯛ ꯌꯥꯝ ꯆꯥꯕ ꯉꯝꯗꯕ ꯅꯣꯏꯗꯤ ꯑꯗꯨꯅꯅꯦ ꯀꯩꯅꯣ ꯇꯧꯋꯤꯗꯣ ꯅꯍꯥꯁꯨ ꯑꯗꯨꯝ ꯃꯥꯜꯂ ꯂꯩꯗꯣ ꯑꯩꯈꯣꯏꯅ ꯃꯣꯔꯣꯛꯁ ꯆꯥꯕꯩꯔꯥ ꯈꯪꯗꯦ ꯑꯍꯟ ꯃꯟꯖꯜꯂꯤꯁ
ꯑꯁ ꯇꯥꯅꯤꯡꯗꯦꯗ ꯀꯥꯏꯗ ꯅꯍꯥ ꯃꯥꯟꯕꯅꯣ
ꯃꯤ ꯐꯤꯂꯝ ꯀꯨꯝꯕꯤ ꯀꯃꯂꯥ ꯐꯥꯎ ꯃꯣꯔꯣꯛꯁꯤꯒ ꯆꯥꯗꯦ ꯍꯥꯏꯗ ꯀꯔꯤꯝ ꯄꯣꯛ ꯀꯥꯏꯗꯅ ꯐꯖꯅ ꯂꯩꯔꯤ ꯏꯁꯀꯤ꯭ꯔꯤꯟꯒꯗꯣ
ꯑꯣ ꯃꯥꯗꯤ ꯍꯤꯟꯖꯥꯡ ꯊꯣꯡꯕꯗ ꯉꯥ ꯊꯣꯡꯕꯁꯨ ꯃꯣꯔꯣꯛ ꯑꯃꯨꯐꯛ ꯊꯥꯛꯇꯦ ꯍꯥꯏꯌꯦ ꯀꯃꯥꯏꯅ ꯆꯥꯏꯔꯤꯅꯣ ꯈꯪꯗ꯭ꯔꯦ ꯑꯗꯨꯃꯛꯇꯤ ꯉꯝꯗꯦꯗ ꯑꯩꯈꯣꯏ ꯆꯥꯗꯦ ꯍꯥꯏꯁꯤꯗꯤ ꯑꯗꯨꯝ ꯃꯌꯥꯝꯅ ꯆꯥꯅꯔꯤꯕ ꯆꯥꯡꯁꯤ ꯑꯗꯨꯝ ꯆꯥꯔꯤ ꯄꯣꯠꯅꯤꯗ ꯈꯤꯇꯪ ꯁꯥꯕꯗꯣ ꯉꯝꯗꯦ ꯍꯥꯏꯕꯒꯤ ꯋꯥꯅꯤ
ꯑꯗꯨꯕꯨ ꯉꯥ ꯊꯣꯡꯕꯗ ꯃꯣꯔꯣꯛꯥ ꯍꯥꯞꯇ ꯑꯗꯨꯗꯤ ꯃꯍꯥꯎ ꯌꯥꯎꯔꯝꯃꯣꯏꯍꯦ ꯈꯤꯇꯪꯗꯤ
ꯀꯃꯥꯏꯅ ꯌꯥꯎꯗꯣꯏꯅꯣ ꯃꯤ ꯃꯣꯔꯣꯛꯀꯤ ꯃꯍꯥꯎ ꯑꯃ ꯇꯣꯉꯥꯟꯅ ꯂꯩꯖꯔꯤꯕꯅꯤ ꯑꯗꯨ ꯌꯥꯎꯗ꯭ꯔꯗꯤ ꯀꯃꯥꯏꯅ ꯑꯥ ꯍꯥꯎ ꯎꯝ
ꯉꯁꯤꯒꯤ ꯀꯩꯅꯣꯗꯤ ꯊꯕꯛ ꯁꯨꯕ ꯃꯤꯗꯤ ꯆꯠꯈ꯭ꯔꯕꯣ ꯂꯩꯔꯤꯕ ꯌꯨꯝꯒꯤ
ꯆꯠꯇ꯭ꯔꯤꯌꯦ ꯃꯣꯏ ꯍꯧꯖꯤꯛꯇ ꯑꯩꯅ ꯍꯩꯅꯧ ꯈꯥꯏꯔꯒ ꯄꯤꯖꯔꯝꯗ ꯉꯥꯏꯔꯤꯕꯅꯤ
ꯑꯣ ꯃꯣꯏꯁꯦ ꯑꯌꯨꯛ ꯑꯌꯨꯛꯇꯤ ꯁꯨꯗꯕꯤꯗ ꯅꯨꯡꯊꯤꯟ ꯑꯣꯏꯅ ꯂꯥꯛꯏꯔꯕ ꯅꯨꯡꯊꯤꯟ ꯅꯨꯡꯗꯥꯡ ꯋꯥꯏꯔꯝ ꯅꯨꯡꯊꯤꯟꯁꯦ ꯁꯨꯔꯤꯔꯕ
ꯃꯣꯏꯁꯦ ꯑꯩꯈꯣꯏꯒꯤ ꯊꯕꯛ ꯃꯐꯝ ꯑꯅꯤ ꯄꯨꯕ ꯍꯥꯏꯇꯥꯔꯦꯀꯣ ꯃꯐꯝ ꯑꯃꯗꯅ ꯑꯌꯨꯛꯇ ꯁꯨꯕ ꯑꯗꯨꯒ ꯑꯩꯈꯣꯏꯗꯅ ꯑꯃꯛ ꯅꯨꯡꯗꯤꯅꯁꯨ ꯁꯨꯕ ꯑꯗꯣ ꯑꯁꯣꯝꯒꯤ ꯑꯁꯣꯝꯒꯤ ꯊꯕꯛ ꯁꯨꯗꯕ ꯅꯨꯃꯤꯠ ꯑꯣꯏꯔꯒꯅ ꯁꯣꯝꯗ ꯑꯃꯨꯛ ꯑꯌꯨꯛꯀ ꯅꯨꯡꯊꯤꯟꯒꯤ ꯄꯨꯂꯞ ꯄꯥꯔꯒ ꯑꯃꯨꯛ ꯁꯨꯕ ꯑꯗꯨꯃꯥꯏꯅ ꯇꯧꯔꯤ
ꯑꯣ ꯍꯌꯦꯡ ꯃꯣꯏ ꯑꯅꯤ ꯑꯅꯤ ꯁꯨꯔꯤꯗ ꯑ ꯋꯥꯗꯤ ꯋꯥꯔꯝꯗꯣꯏꯅꯤ ꯃꯣꯏꯁꯨ ꯑꯗꯣ ꯁꯨꯝ ꯁꯨꯔꯥꯝꯃꯦꯅ ꯍꯥꯏꯅꯔꯝꯃꯅꯤꯅ ꯃꯣꯏꯗꯤ
ꯑꯗꯨꯅꯦ ꯃꯣꯏ ꯑꯌꯨꯛꯇꯒꯤꯒ ꯁꯨꯕ ꯅꯨꯃꯤꯠꯇꯣ ꯑꯁ ꯑꯩꯅ ꯅꯣꯏ ꯆꯥꯛ ꯆꯥꯛ ꯂꯥꯛꯑꯝꯕꯅ ꯅꯣꯏ ꯄꯨꯛꯀ ꯂꯣꯏ ꯇꯠꯄ ꯇꯥꯔꯦꯅ ꯍꯥꯏꯕꯁꯦ ꯑꯗꯨꯝ ꯍꯩꯅꯔꯦꯗ ꯅꯨꯡꯇꯤꯒꯤ ꯑꯗꯨꯝ ꯆꯥꯔꯕꯅꯤꯅ ꯀꯥꯏ ꯍꯥꯏ ꯍꯣꯏ ꯃꯔꯛꯇꯕꯨꯗꯤ ꯑꯩꯈꯣꯏꯅ ꯀꯩꯅꯣ ꯆꯥ ꯑꯗꯒꯤ ꯑꯆꯥ ꯄꯣꯠ ꯀꯔꯤ ꯀꯔꯥ ꯕꯣꯔꯥꯅꯤ ꯈꯪꯗꯦ ꯀꯩꯅꯣꯝꯅꯤ ꯈꯪꯗꯦ ꯍꯧꯗꯅ ꯑꯗꯨꯝ ꯇꯧꯔꯒ ꯄꯤꯕꯨꯗꯤ ꯄꯤꯖꯩꯕ ꯎꯝ ꯎꯝ ꯊꯕꯛ ꯁꯨꯕ ꯋꯥꯔꯝꯒꯅꯤꯀꯣꯅ ꯈꯜꯂꯒ ꯑꯗꯨꯒꯅꯦ ꯆꯥꯛꯇꯤꯅꯦ ꯃꯣꯏ ꯂꯥꯝꯅꯤ ꯁꯨꯡꯉꯥꯏ ꯍꯥꯏꯗꯤ ꯑꯩꯅ ꯑꯩꯅꯗꯤ ꯃꯔꯛꯇ ꯆꯥꯊꯣꯛꯑꯒ ꯑꯃꯨꯛ ꯍꯥꯄꯣꯠ ꯊꯥꯔꯒ ꯁꯨꯔꯁꯨ ꯌꯥꯕꯗꯨꯣꯕꯨꯀꯥ ꯍꯥꯏꯗꯣꯏꯅ ꯅꯨꯡꯉꯥꯏꯇꯗꯅ ꯊꯕꯛ ꯁꯨꯕꯅꯤꯅ ꯑꯗꯨꯝ ꯋꯥꯕꯅꯤꯅ ꯂꯄ ꯇꯃꯝꯒꯅꯤꯗꯅꯨꯀꯣ ꯑꯗꯨꯒꯤ ꯑꯩꯈꯣꯏꯅꯗꯤ ꯑꯗꯨꯃꯥꯏꯅ ꯍꯥꯏꯕꯤꯕ ꯎꯝ
ꯂꯝꯕꯗꯤ ꯂꯃꯒꯅꯤ ꯑ ꯃꯣꯏꯗꯤ ꯁꯨꯝ ꯑꯗꯨꯝ ꯆꯥꯡ ꯅꯥꯏꯅꯅꯦ ꯇꯣꯏꯅ ꯁꯨꯒꯤꯅ ꯍꯩꯅꯔꯝꯃꯅꯤꯌꯦ ꯑꯁ ꯉꯁꯥꯏꯒꯤꯗꯤ ꯄꯦꯜꯂꯦ ꯉꯁꯤꯒꯤ ꯑꯩꯅ ꯇꯣꯇꯤ ꯇꯥꯏ ꯍꯥꯏꯕꯗꯣ ꯉꯁꯤꯗꯤ ꯏꯁꯤꯡꯁꯦ ꯍꯦꯛꯇ ꯑꯣꯛꯈꯩ ꯀꯩ ꯍꯥꯏꯅꯤ ꯑꯣꯛꯀꯩ ꯇꯥꯕꯅꯦꯕ ꯍꯦꯟꯅ ꯑꯗꯨꯝ ꯃꯨꯊꯠꯂꯁꯨ ꯑꯗꯨꯝ ꯀꯨꯏ ꯇꯥꯕꯤꯗ ꯇꯧꯋꯦꯕ ꯉꯁꯤꯗꯤ ꯑꯗꯨꯅ ꯀꯅꯣ
ꯑꯩꯈꯣꯏꯗꯤ ꯑꯩꯈꯣꯏꯗꯤ ꯇꯣꯇꯤ ꯐꯪꯏꯤ ꯌꯥꯗ꯭ꯔꯦ ꯗ꯭ꯔꯦꯟ ꯗ꯭ꯔꯦꯟ ꯆꯟꯕꯗ ꯇꯣꯇꯤ ꯄꯥꯏꯞꯇ ꯀꯛꯄ ꯑꯗꯨꯗꯨꯅ ꯁꯝꯖꯟꯕꯗ ꯐꯔꯛ ꯇꯥꯕ ꯑꯃ ꯗ꯭ꯔꯦꯟꯗ ꯂꯣꯏꯗꯕꯅꯤꯅ ꯑꯗꯨꯒꯤ ꯍꯧꯖꯤꯛꯐꯥꯎꯗ ꯑꯗꯨꯗꯣ ꯄꯥꯟꯁꯤꯟꯗ꯭ꯔꯤꯕ ꯑꯗꯨꯒꯤ ꯏꯁꯤꯡꯁꯦ ꯂꯩꯕꯗ ꯂꯩꯕꯗ ꯅꯨꯃꯤꯠ ꯅꯤꯅꯤ ꯈꯨꯗꯤꯡꯒꯤ ꯂꯩꯔꯕꯅꯤ ꯏꯁꯤꯡꯁꯦ ꯂꯤꯇꯔ ꯂꯤꯁꯤꯡ ꯑꯃꯃꯝꯁꯦ ꯅꯨꯃꯤꯠ ꯅꯤꯅꯤ ꯈꯨꯗꯤꯡ ꯂꯩꯔꯕ ꯅꯗꯤ ꯃꯣꯏ ꯌꯨꯝ ꯁꯥꯕꯁꯤꯡ ꯌꯥꯎꯈꯠꯂꯛꯄꯅꯤꯅꯀꯣ ꯑꯗꯩ ꯇꯦꯡꯀꯤꯗ ꯌꯥꯎꯔꯤꯕ ꯏꯁꯤꯡꯁꯤ ꯌꯥꯝꯗꯕꯅꯤꯅ ꯇꯦꯡꯀꯤꯁꯦ ꯑꯝꯇꯪ ꯇꯦꯡꯊꯣꯛꯑꯒꯗꯤ ꯏꯁꯤꯡꯗꯣ ꯑꯃ ꯑꯩꯈꯣꯏꯒꯤ ꯏꯁꯤꯡꯒꯤ ꯇꯦꯡꯀꯤ ꯑꯃ ꯆꯠꯄꯗꯣ ꯈꯔ ꯆꯥꯎꯕꯗꯣ ꯇꯥꯇꯥ ꯑꯆꯧꯕꯗꯣ ꯑꯗꯨꯝꯕ ꯂꯩꯈ꯭ꯔꯒꯗꯤ ꯈꯔ ꯀꯨꯏꯅ ꯆꯠꯅꯦꯕ ꯑꯗꯨ ꯂꯩꯁꯦꯅ ꯍꯥꯏꯕꯗ ꯇꯦꯡꯀꯤꯁꯤ ꯇꯦꯡꯊꯣꯛꯄꯁꯦ ꯉꯝꯗꯦ ꯑꯩꯈꯣꯏꯅꯁꯨ ꯃꯈꯥꯗ ꯀꯨꯝꯊꯔꯒ ꯊꯦꯡ ꯕꯗꯣ
ꯑꯗꯒꯤ ꯀꯩꯅꯣ ꯍꯣꯏ ꯑꯗꯨꯩ ꯀꯩꯅꯣꯁꯨ ꯇꯧꯕ꯭ꯔꯥ ꯑꯗꯣ ꯍꯧꯖꯤꯛꯀꯤꯗ ꯅꯣꯏ ꯌꯨꯝ ꯐꯥꯎꯟꯗꯦꯁꯟ ꯍꯧꯒꯠꯂꯤ ꯑꯗꯨꯩ ꯃꯈꯥ ꯇꯦꯡꯀꯤ ꯍꯥꯞꯄꯤ ꯅꯠꯇ꯭ꯔꯣ ꯏꯁꯤꯡꯒꯤ
ꯍꯥꯞꯄꯤꯅꯤ
ꯑꯣ ꯑꯗꯨꯝ ꯀꯩꯅꯣꯔꯕ ꯍꯧꯖꯤ ꯎꯝ ꯂꯤꯇꯔ ꯀꯌꯥꯃꯨꯛꯀꯤ ꯍꯥꯞ ꯀꯕꯛ ꯁꯥ ꯍꯣ
ꯑꯗꯨ ꯂꯤꯇꯔ ꯂꯤꯅꯤꯁꯤꯡꯅꯤ ꯄꯥꯟ ꯍꯥꯔ ꯂꯤꯁꯤꯡ ꯇꯔꯥ ꯍꯥꯏꯕꯒꯅ ꯑꯃꯨꯛ ꯍꯥꯏꯕꯅꯦꯕ ꯑꯩꯁꯦ ꯆꯞ ꯆꯥꯕꯤ ꯈꯪꯗ꯭ꯔꯦꯕ ꯑꯗꯣ ꯑꯩꯈꯣꯏꯁꯨ ꯈꯪꯅꯅꯕ ꯏꯁꯤꯡꯗꯣ ꯑꯃꯨꯛꯇꯪ ꯂꯩꯔꯒ ꯍꯥꯞꯁꯦꯅ ꯍꯥꯏꯅꯕꯅꯦꯕ ꯑꯗꯣ ꯍꯜꯂꯤꯕꯅꯤꯅ ꯑꯩꯈꯣꯏꯁꯨ ꯀꯩꯅꯣ ꯍꯥꯏꯕꯗꯤ ꯏꯔꯨꯖ ꯃꯥꯏꯊꯖꯕꯒꯤ ꯃꯅꯨꯡꯗꯒꯤ ꯆꯤꯡꯊꯣꯛꯄꯗꯣ ꯏꯔꯨꯖ ꯃꯥꯏꯊꯕꯒꯤꯗꯤ ꯁꯤꯖꯤꯟꯅꯗꯦꯕ ꯐꯤꯁꯨ ꯐꯤꯁꯥꯝꯕ ꯀꯣꯜ ꯂꯤꯛ ꯆꯥꯝꯕ ꯈꯣꯠꯄꯕꯨꯗꯤ ꯁꯤꯖꯤꯟꯅꯩꯕ ꯏꯁꯤꯡꯗ ꯂꯨꯕꯗꯤ ꯌꯥꯝ ꯂꯨꯏꯕ ꯃꯍꯤꯛ ꯃꯇꯥꯏꯒꯨꯝꯕꯗꯤ ꯌꯥꯎꯗꯦ ꯑꯗꯨꯏꯁꯨ ꯁꯨꯝ ꯁꯤꯖꯤꯟꯅꯕꯗꯣ ꯏꯔꯨꯖ ꯃꯥꯏꯊꯖꯕꯒꯤꯗꯤ ꯅꯨꯡꯉꯥꯏꯇꯦꯗꯅꯀꯣ ꯑꯗꯨꯅ ꯑꯅꯤ ꯑꯍꯨꯝꯂꯛ ꯇꯦꯡꯉꯀꯥꯟꯗ ꯄꯨꯡꯒꯤ ꯑꯣꯏꯔꯣ ꯑꯃꯒꯤ ꯑꯣꯏꯔꯣ ꯑꯗꯨꯃꯥꯏꯅ ꯇꯧꯔ ꯁꯤꯖꯤꯟꯅꯁꯦꯅ ꯇꯧꯕꯅꯦ ꯑꯗꯣ ꯇꯦꯡꯊꯣꯛꯄꯁꯦ ꯑꯍꯥꯟꯕꯒꯤꯗꯤ ꯇꯦꯡꯈ꯭ꯔꯦꯕ ꯑꯃꯨꯛꯇꯪꯒ ꯇꯦꯡꯈꯤꯁꯦ ꯇꯧꯕꯅꯦ ꯇꯦꯡꯕ ꯉꯝꯗ ꯂꯩꯔꯦ ꯍꯥꯏꯕ
ꯎꯝ ꯑꯗꯨꯅꯤꯅꯦ ꯇꯧꯔꯤꯁꯦ ꯑꯗꯒꯤ ꯀꯩꯅꯣꯗꯣ ꯀꯩꯕ ꯖꯣꯅꯤꯗꯣ ꯃꯥꯏ ꯊꯕꯛ ꯅꯨꯡꯇꯤꯒꯤ ꯆꯠꯂꯤꯗꯅ ꯑꯗꯨꯗ ꯊꯥꯡꯖꯔ ꯅꯣꯡꯃꯥꯏꯖꯔ ꯑꯣꯞ ꯂꯩꯕꯗꯨ ꯑꯗꯨ ꯑꯣꯞ ꯂꯩꯕꯗ ꯅꯣꯏꯗꯗꯤ ꯄꯥꯡꯉ ꯃꯔꯛꯇ ꯂꯥꯛꯇꯕ꯭ꯔꯥꯕ
ꯂꯥꯛꯇ꯭ꯔꯦꯗ ꯃꯥ ꯍꯧꯖꯤꯛꯀꯥꯟꯗꯤ ꯃꯣꯏꯁꯨ ꯃꯌꯨꯝ ꯁꯥꯕꯒꯤ ꯆꯤꯟꯕꯅꯤꯅꯅꯦ ꯃꯣꯏꯁꯨ ꯃꯤ ꯌꯥꯝ ꯋꯥꯠꯄꯅꯦꯕ ꯑꯗꯨꯗꯨꯅ ꯆꯤꯟꯕꯅꯤꯅ ꯃꯥꯁꯨ ꯄꯥꯛꯅ ꯂꯥꯛꯇ꯭ꯔꯦꯗ ꯑꯩꯉꯣꯟꯗ ꯑꯣꯏꯅ ꯂꯥꯛꯑꯣ ꯑꯗꯨꯝ ꯍꯥꯏꯖꯤꯜꯂꯛꯑꯦ ꯃꯥꯅ ꯑꯗ ꯑꯩꯁꯨ ꯆꯠꯄꯗꯣ ꯐꯔꯛ ꯇꯥꯕꯅꯤꯅꯅꯦ ꯄꯥꯛꯅ ꯎꯅꯕ ꯐꯪꯗ꯭ꯔꯦꯕ ꯉꯔꯥꯡꯕꯨꯗꯤ ꯐꯣꯟꯗ ꯋꯥꯔꯤ ꯁꯥꯟꯅꯩ ꯅꯨꯡꯗꯥꯡꯗ
ꯃꯣꯏꯒꯤ ꯑꯗꯨꯗꯤ ꯃꯌꯨꯝꯗꯨꯣ ꯂꯣꯏꯁꯤꯜꯂ ꯀꯥꯟꯗ ꯃꯌꯨꯝ ꯁꯪꯒꯥꯕꯗꯣ ꯕꯥꯇꯣꯟ ꯇꯧꯔꯛꯇꯣꯏꯔꯝꯒꯅꯤꯌꯦ
ꯎꯝ ꯑ ꯍꯣꯏ ꯑꯗꯨꯕꯨꯗꯤ ꯇꯧꯔꯛꯀꯅꯤ ꯎꯝ ꯃꯥꯁꯨ ꯊꯧꯗꯣꯛ ꯋꯥꯊꯣꯛ ꯑꯃꯐꯧ ꯊꯣꯛꯇ꯭ꯔꯤꯕꯅꯤ ꯃꯣꯏ ꯃꯌꯨꯝꯒꯤꯁꯨ
ꯎꯝ
ꯍꯥꯏꯗꯤ ꯀꯥ ꯍꯦꯟꯅ ꯄꯥꯛ ꯁꯪꯅ ꯇꯧꯔꯛ ꯀꯈꯣꯏ ꯇꯨ ꯃꯥꯥꯟꯗꯦꯕꯥꯇꯃꯟ ꯀꯗꯤ ꯈꯪꯅꯕ ꯑꯩꯈꯣꯏ ꯈꯔ ꯆꯥꯁꯤ ꯂꯥꯛꯑꯣꯅ ꯍꯥꯏꯗꯣ ꯃꯉꯥꯏꯔꯦꯗ
ꯎꯝ ꯑꯗꯨ ꯖꯣꯅꯤꯁꯦ ꯆꯍꯤ ꯀꯌꯥ ꯑꯃꯨꯛ ꯁꯨ ꯁꯨꯔꯒꯦꯕ ꯑꯩꯅ ꯈꯪꯈꯟꯕꯗ ꯑꯩꯈꯣꯏꯅ ꯍꯜꯂꯝꯗꯣꯏ ꯃꯥꯜꯂꯦ ꯈꯤꯇꯪ
ꯅꯪꯒꯤ ꯀꯌꯥ ꯁꯨꯔꯒꯦ ꯍꯧꯖꯤꯛ
ꯑꯩ ꯆꯍꯤ ꯀꯨꯟꯊ꯭ꯔꯥ ꯅꯤꯄꯥꯜ ꯃꯄꯨꯡ ꯐꯥꯔꯦ ꯀꯨꯟꯊ꯭ꯔꯥ ꯃꯥꯄꯜ ꯆꯪꯉꯥꯕ ꯆꯪꯉꯦ
ꯅꯪꯅ ꯈꯤꯇꯪ ꯍꯜꯂꯝꯒꯅꯤ ꯑꯗꯨꯗꯤ ꯃꯥꯁꯨ ꯑꯗꯨꯃꯥꯏꯅ ꯂꯩꯔꯝ ꯂꯩꯗꯤ ꯂꯩꯔꯝꯃꯅꯤꯗ ꯃꯥꯁꯨ ꯃꯥ ꯑꯈꯣ ꯑꯩꯈꯣꯏꯒꯤ ꯎꯝ ꯑꯩꯈꯣꯏ ꯏꯆꯥ ꯅꯨꯨꯄꯤ ꯍꯣꯏꯒ ꯃꯣꯏꯖꯤ ꯀꯣꯂꯦꯖ ꯇꯝꯃꯛꯄꯅꯦꯕ ꯑꯩꯈꯣꯏ ꯗꯗꯥꯏ ꯃꯆꯥ ꯅꯨꯨꯄꯤ ꯍꯣꯏꯒ ꯑꯟꯏꯟꯇꯦꯜꯂꯤꯖꯤꯕꯜ
ꯁꯣꯝꯗ ꯑ ꯗꯥꯎꯇꯣꯔ ꯑꯩ ꯑꯈꯣꯕ ꯑꯃꯨꯛ ꯊꯣꯛꯂꯑꯦꯕ ꯃꯥꯁꯦ ꯀꯩꯅꯣꯥꯝꯃ ꯑꯩꯅ ꯃꯥꯏ ꯀꯦꯊꯦꯇꯔ ꯍꯥꯄꯝꯕꯗꯣ ꯂꯧꯊꯣꯛꯑ ꯊꯣꯛꯂꯛꯄꯅꯦꯕ ꯑꯝꯇ ꯁꯝꯖꯟꯒꯤꯒꯦ ꯀꯩꯅꯣ ꯇꯧꯔ ꯊꯝꯃꯒꯦꯀꯣ ꯑꯃꯨꯛ ꯑꯃꯨꯛ ꯇꯧꯔꯛꯀꯦ ꯀꯅꯣ ꯂꯧꯊꯣꯛꯀꯅꯣꯅ ꯍꯥꯏꯔꯒ